ꯍꯜꯂꯣ
ꯇꯥꯔꯕ꯭ꯔꯣ
ꯇꯥꯏꯕꯥ
ꯀꯦꯂꯦꯟꯗꯕ꯭ꯔꯖꯦ
ꯑ ꯑꯩ ꯀꯩꯅꯣꯗꯅꯦ ꯏꯝꯐꯥꯜꯗꯩꯅꯦ ꯚꯥꯏ
ꯏꯝꯐꯥꯜ ꯀꯥꯔꯗꯒꯤꯦ
ꯆꯥꯕꯣꯕꯥꯥꯏ
ꯇꯥꯏ ꯇꯥꯏ
ꯆꯥꯛ ꯆꯥꯕꯤꯔꯣ
ꯆꯥꯛꯁꯥꯔꯦ
ꯀꯩ ꯃꯊꯦꯜ ꯆꯥꯖꯔꯒꯦ ꯁꯤꯗꯤ
ꯁꯦꯝꯦꯕꯣꯠ ꯆꯥꯔꯦ
ꯑꯁ ꯌꯥꯝ ꯍꯥꯎꯋꯦꯅꯦ ꯑꯗꯨꯗꯤ ꯀꯥꯡꯁꯣꯏ ꯑꯣꯏꯅ ꯆꯥꯕ ꯊꯥꯎ ꯉꯧꯔ ꯆꯥꯕ꯭ꯔꯣ
ꯊꯥꯎꯟꯥꯎꯕꯤ
ꯑꯁ ꯑꯗꯨꯅ ꯍꯦꯟꯅ ꯍꯥꯎꯋꯏꯅꯦ
ꯎꯝ ꯣꯗꯤ ꯀꯩ ꯀꯩ ꯃꯁꯦꯜ ꯁꯥꯕ ꯕꯣꯜ ꯌꯦꯡꯅꯤꯡꯉꯤꯁꯤ ꯅꯣꯔꯋꯦꯒ ꯐ꯭ꯔꯥꯟꯁꯀ
ꯑꯗꯨ ꯍꯦꯟꯅ ꯐꯖꯅꯤ ꯀꯩꯅꯣ ꯑꯩ ꯉꯁꯤꯁꯦ ꯑꯂꯨꯒ ꯈꯥꯃꯦꯟ ꯑꯁꯤꯗꯨꯗꯣ ꯑꯗꯨꯒ ꯌꯦꯟꯂꯨꯝꯒ ꯇꯧꯔ ꯆꯥꯏ ꯊꯥꯎ ꯉꯥꯎꯔꯒꯀ
꯭ꯔꯣꯗꯤ ꯀꯩ ꯀꯝꯃꯨꯅꯤꯇꯤ ꯑꯣꯏꯗꯅ
ꯍꯥꯥ
ꯕꯔꯣꯁꯦ ꯀꯩ ꯀꯝꯃꯨꯅꯤꯇꯤ ꯑꯣꯏꯗꯣꯏꯅꯣꯕ ꯀꯕꯨꯏ ꯇꯥꯡꯈꯨꯜ ꯔꯣꯡꯃꯩ
ꯍꯣꯏ
ꯑꯣ ꯏꯝꯐꯥꯜ ꯀꯥꯏꯏꯗ ꯂꯩꯕ꯭ꯔꯣꯁꯦ
ꯀꯣꯂꯦꯖ ꯂꯣꯏꯔꯕꯕ꯭ꯔꯣ
ꯍꯥꯥ
ꯀꯣꯂꯦꯖ ꯀꯥꯕ ꯂꯣꯏꯔꯕꯣ
ꯑꯩ ꯍꯧꯖꯤꯛ ꯐꯣꯔ ꯁꯦꯝ ꯑꯦꯛꯖꯥꯝ ꯊꯥ ꯂꯣꯏꯔꯦ ꯐꯤꯐ ꯀꯥꯗꯨꯕ
ꯑꯣꯀꯦ ꯑꯩꯗꯤ ꯀꯣꯂꯦꯖ ꯂꯣꯏꯕ ꯀꯨꯏꯔꯦ ꯆꯍꯤ ꯑꯍꯨꯝ ꯐꯖꯤꯜꯂꯛꯇꯧꯔꯦ
ꯑꯣ ꯎꯝ ꯀꯩꯀꯩ ꯍꯣꯠꯅꯔꯤꯑꯦꯕ꯭ꯔꯣꯗꯤ
ꯑꯩꯗꯤ ꯍꯟꯗꯛꯁꯦ ꯑꯩꯁꯦ ꯍꯟꯗꯛ ꯀꯩꯅꯣ ꯇꯧꯗꯦꯗ ꯑꯗꯨꯝ ꯌꯨꯝꯗ ꯂꯩꯗ
ꯑꯣ
ꯊꯕꯛ ꯃꯆꯥ ꯃꯆꯥ ꯊꯤꯔꯒꯀꯣ ꯑꯦꯛꯖꯥꯝ ꯊꯥꯕ ꯌꯥꯕ ꯑꯗꯨꯝ ꯌꯦꯡꯉꯒ ꯑꯗꯨ ꯍꯣꯠꯅꯔꯤ ꯕ꯭ꯔꯗꯔꯤ ꯀꯣꯂꯦꯖ ꯅꯨꯡꯇꯤ ꯀꯩꯅꯣꯒꯤ ꯆꯠꯂꯝꯅꯤꯅ
ꯑꯣ ꯑꯩ ꯍꯣꯏ ꯑꯩ ꯀꯣꯂꯦꯖꯇꯅ ꯑꯩ ꯒ꯭ꯔꯦꯖꯨꯑꯦꯁꯟ ꯇꯧꯋ ꯐꯥꯔꯃꯥꯁꯤꯗꯨ
ꯑꯣ ꯕꯤ ꯐꯥꯔꯝꯗ
ꯑꯥ ꯕꯤꯐꯥꯝ ꯇꯧꯕ
ꯑꯣꯀꯦ ꯌꯥꯝ ꯐꯩ ꯌꯥꯝ ꯀꯟꯅ ꯍꯣꯅꯧꯕ꯭ꯔꯣ ꯅꯃꯣꯏ ꯅꯃꯥꯟꯅꯕ ꯑꯩꯈꯣꯏ ꯇꯧꯔꯒ ꯕꯣ ꯌꯦꯡꯗꯣꯏꯔꯣ ꯌꯨꯝꯗ ꯅꯇꯣꯝꯗ ꯌꯦꯡꯗꯣꯏꯔꯣ
ꯑꯗ ꯄꯨꯟꯅ ꯌꯦꯡꯗꯣꯏꯅꯦ
ꯑꯣ ꯑꯣ ꯑꯗꯨꯅꯤ ꯍꯦꯟꯅ ꯅꯨꯡꯉꯥꯏ ꯃꯗꯥ
ꯄꯨꯟꯅ ꯑꯗꯨꯝ ꯌꯦꯡꯃꯤꯟꯅꯕꯗꯨꯅ ꯑꯗꯨꯣꯏ ꯇꯧ ꯐꯩꯕ
ꯍꯌꯦꯡ ꯊꯕꯛ ꯂꯩꯕꯕ꯭ꯔꯣ
ꯍꯥꯥ
ꯊꯕꯛ ꯂꯩꯕ꯭ꯔꯣ
ꯑꯩ ꯍꯌꯦꯡ ꯀꯩꯁꯨ ꯂꯩꯇꯦꯦꯡꯕ
ꯑꯣ ꯑꯗꯨꯗꯤ ꯀꯣꯂꯦꯖꯁꯨ ꯁꯨꯇꯤ ꯇꯥꯔꯦꯅꯦ
ꯀꯣꯂꯦꯖ ꯍꯧꯖꯤꯛ ꯀꯩꯅꯣ ꯁꯦꯃꯤꯁꯇꯔ ꯑꯦꯛꯖꯥꯝ ꯂꯧꯕꯒꯤ ꯚꯦꯀꯦꯁꯟ ꯄꯤꯔꯤ
ꯑꯣ ꯑꯣ ꯍꯟꯗꯛ ꯀꯩꯅꯣ ꯇꯧꯕꯅꯤꯅꯀꯣ
ꯑ ꯭ꯕꯔꯣ ꯕ꯭ꯔꯣꯁꯦ ꯑꯗꯨꯝ ꯀꯩꯅꯣꯗꯩ ꯏꯝꯐꯥꯜꯗꯩ ꯂꯩꯗꯣꯏꯥ ꯅꯠꯇ꯭ꯔꯒꯅ ꯀꯥꯏ ꯑꯁꯦꯡꯕ ꯀꯩꯅꯣ ꯀꯥꯏꯗ ꯂꯩꯣ
ꯑꯣ ꯀꯩꯅꯣꯗꯩꯅꯦ ꯂꯝꯐꯦꯜꯗꯩꯅꯦ
ꯂꯝꯐꯦꯜꯗꯌꯦ
ꯎꯝ
ꯑꯁ ꯑꯗꯨ ꯍꯟꯗꯛ ꯚꯏꯔꯦ ꯆꯠꯈꯤꯕ ꯃꯐꯝꯗꯒꯤ
ꯑ ꯀꯩꯕꯔꯦꯜ ꯊ ꯀꯒ ꯆ
ꯑꯦ ꯂꯝꯐꯦꯟꯗ ꯑꯃ ꯀꯕꯣꯛ ꯈꯪꯁꯤ ꯚꯥꯏꯔꯦꯟ ꯆꯠꯈꯤꯗꯤ
ꯀꯕꯣꯛꯀ ꯀꯩꯅꯣꯗꯣ ꯄꯣꯔꯇꯨꯒꯥꯜ ꯁꯞꯄꯣꯔꯠ ꯇꯧꯕꯗ
ꯑꯥ
ꯑ ꯑꯗꯨꯒꯤꯗꯤ ꯃꯣꯏ ꯃꯣꯏꯅ ꯀꯩꯅꯣ ꯇꯧꯕꯗ ꯑꯗꯨꯝ ꯀꯥꯈ꯭ꯔꯦꯅꯦ ꯄꯣꯔꯇꯨꯀꯜꯅ
ꯑ
ꯌꯥꯏ ꯃꯣꯏꯒꯤꯁꯦ ꯈꯔ ꯀꯟꯕ ꯃꯥꯜꯂꯦ ꯕ꯭ꯔꯥꯗꯔꯗꯤ ꯀꯩ ꯇꯤꯝ ꯀꯩ ꯀꯟꯇ꯭ꯔꯤ ꯁꯞꯄꯣꯔꯠ ꯇꯧꯒꯦ
ꯑꯩ ꯑꯔꯖꯦꯟꯇꯤꯅꯥ
ꯃꯅꯦꯅꯤ ꯑꯗꯨꯗꯤ
ꯑꯩꯦ ꯀꯩ ꯀꯂꯝꯕꯤꯌꯥꯒ ꯄꯣꯔꯇꯨꯒꯜꯁꯦ ꯀꯥꯍꯟꯅꯤꯡꯕ ꯍꯥꯏꯇꯥꯔꯦ ꯄꯣꯔꯇꯨꯒꯜꯁꯦ ꯑꯥꯔꯖꯦꯟꯇꯤꯅꯥ ꯀ꯭ꯋꯥꯇꯔ ꯐꯥꯏꯅꯦꯜꯅ ꯊꯝ ꯑ ꯌꯦꯡꯅꯤꯡꯕ ꯍꯥꯏꯔ ꯋꯥꯔꯤꯅꯤ ꯁꯥꯟꯅꯕ
ꯑꯁ ꯑꯗꯨꯗꯤ ꯍꯦꯟꯅ ꯅꯨꯡꯉꯥꯏꯔꯅꯤ ꯑꯁꯦꯡꯕ
ꯑꯗꯨ ꯇꯧꯔꯗꯤ ꯅꯨꯡꯉꯥꯏꯔꯅꯤ
ꯐꯦꯟꯁ ꯃꯌꯥꯝꯗꯨꯗꯤ ꯐꯖꯔꯅꯤꯍꯦ ꯀꯥꯕꯨ ꯀꯥꯔꯗꯤ
ꯑ
ꯇꯁꯇ ꯑꯁ ꯐꯖꯅ ꯇꯧꯔꯤ ꯇꯁ ꯋꯥ ꯇꯧꯔꯗꯅ ꯁꯤꯗꯔꯗꯅ ꯃꯣꯏ ꯇꯤꯝ ꯇꯤꯝꯗ ꯃꯥ ꯑꯩꯅ ꯁꯞꯄꯣꯔꯠ ꯇꯧꯕ ꯇꯤꯝꯗꯨꯁꯨ ꯁꯤꯗꯔꯗꯅ ꯑꯁ
ꯍ ꯃꯁꯤ ꯁꯤꯖꯤꯟꯅꯕꯤꯅꯤ ꯕꯣꯣꯟꯁꯦ ꯃꯣꯏ ꯁꯥꯟꯅꯧꯕꯗꯤ ꯅꯠꯇꯦꯕ
ꯎꯝ
ꯈꯅꯔꯤꯅꯤ ꯍꯧ ꯁꯤꯗꯤꯗꯤ ꯊꯣꯛ ꯏꯔꯥꯅꯤ ꯍꯧꯖꯤꯀꯁꯤ
ꯕꯤꯔꯅꯤ ꯋꯦꯗꯔꯁꯦ ꯀꯌꯥ ꯅꯨꯡꯉꯥꯏꯇꯦ
ꯍꯥ
ꯋꯦꯗꯔ ꯅꯨꯡꯉꯥꯏꯇꯕꯅꯦ ꯅꯦꯠꯁꯦ ꯈꯔ ꯅꯨꯡꯉꯥꯏꯇꯦꯕ
ꯎꯝ ꯅꯅꯤ ꯋꯥꯥꯛꯁꯤ ꯈꯔꯅꯅꯨꯡ ꯃꯥꯇꯤ
ꯍꯨꯃꯥꯡꯁꯨ ꯁꯧꯏꯤ
ꯁꯔꯨꯝꯖꯥꯔ
ꯃꯇꯇꯥ ꯑꯃꯅꯤ ꯁꯤꯒꯨꯝꯕ ꯍꯟꯗꯛꯀꯤ ꯋꯦꯗꯔꯁꯦ ꯑ ꯁꯦꯡꯕ ꯆꯍꯤ ꯆꯍꯤ ꯑꯗꯨꯝ ꯁꯥꯒꯠꯂꯦ
ꯍꯥꯏꯗꯤ ꯎ ꯋꯥꯁꯤ ꯄ ꯀꯊꯠꯜꯂꯤ ꯃꯣꯏꯅ
ꯑꯗꯨꯅꯤ
ꯁꯨꯝ ꯁꯥꯒꯠꯂꯛꯀꯅꯤ ꯎꯝ ꯍꯟꯗꯛꯀꯤ ꯋꯤꯟꯇꯔ ꯇꯧꯈꯤꯕꯗꯣ ꯀꯩꯁꯨ ꯏꯪꯗꯦꯕ
ꯑꯩꯈꯣꯏ ꯅꯍꯥꯁꯤꯡꯅ ꯑꯃꯨꯛ ꯈꯔ ꯒꯌꯥꯦꯟ ꯇꯥꯔꯒ ꯍꯥ ꯃꯣꯏ ꯎ ꯀꯛꯄꯗ ꯀꯩꯗ ꯀꯩꯗ ꯁꯣꯛꯀꯦ ꯑꯩꯈꯣꯏ ꯏꯟꯚꯥꯏꯔꯣꯟꯃꯦꯟꯗ ꯀꯩ ꯁꯣꯛꯀꯦ ꯍꯥꯏꯕꯒꯤ ꯃꯇꯥꯡꯗ ꯑꯩꯈꯣꯏꯅ ꯈꯔ ꯑꯦꯋꯥꯔꯅꯦꯁ ꯄꯤꯗꯅꯤ
ꯑꯋꯥꯔꯅꯦꯁ ꯐꯤ ꯗꯔꯤꯦ ꯑꯗꯨ ꯍꯥꯏꯀꯅꯤꯅꯦ ꯃꯣꯏꯁꯨ ꯍꯣꯏ ꯃꯣꯏꯒꯤ ꯀꯩꯅꯣꯅꯦꯅ ꯃꯣꯏꯁꯨ ꯑꯗꯨ ꯇꯧꯔꯒ ꯃꯣꯏ ꯑꯥꯔꯅꯤꯡ ꯁꯣꯔꯠꯁꯅꯦ ꯍꯥꯏꯔꯛꯀꯅꯦ ꯃꯨꯣꯏꯁꯨ
ꯁꯣꯔꯁ ꯑꯣꯐ ꯏꯟꯀꯝ ꯀꯣ ꯃꯣꯏ ꯏꯟꯀꯝ ꯊꯣꯛꯅꯕꯅꯦ ꯅꯠꯇ꯭ꯔꯒ ꯑꯩꯈꯣꯏꯒꯤ ꯁꯨꯃꯥꯏꯅ ꯇꯧꯕꯁꯦ ꯑꯩꯈꯣꯏꯒꯤꯗꯤ ꯍꯤꯡꯐꯝꯅꯦ ꯑꯩꯈꯣꯏꯒꯤꯗꯤ ꯁꯨꯃꯥꯏꯅ ꯇꯧꯔ ꯍꯤꯡꯕꯅꯦ ꯀꯩꯀꯥ ꯍꯥꯏꯔꯛꯀꯅꯦꯕ ꯑꯗꯨ ꯑꯩꯈꯣꯏ ꯑꯩꯈꯣꯏꯅ ꯑꯃꯨꯛ ꯍꯥꯏꯖꯤꯜꯂꯨꯔꯗꯤ ꯒꯣꯔꯃꯦꯟꯗ ꯑꯃꯨꯛ ꯇꯥꯏꯅꯐꯝ ꯊꯣꯛꯄ
ꯑꯣꯏꯏ ꯑ ꯑꯗꯨ
ꯒꯣꯔꯃꯦꯟ ꯒꯣꯔꯃꯦꯟ ꯊꯕꯛ ꯐꯖꯅ ꯄꯤꯗꯕꯅꯤꯅꯀꯣ ꯒꯣꯕꯔꯃꯦꯟꯅ ꯊꯕꯛ ꯄꯤꯔꯗꯤ ꯈꯔ ꯐꯕ ꯍꯥꯏꯗꯤ ꯃꯣꯏꯒꯤ ꯁꯣꯔꯁ ꯑꯣꯐ ꯏꯟꯀꯝꯗꯣ ꯈꯔ ꯒꯣꯔꯃꯦꯟꯅ ꯈꯔ ꯌꯦꯡꯉꯒꯀꯣ
ꯎꯝ ꯑꯗꯨꯗꯤ ꯌꯥꯔꯣꯏ ꯑꯩ ꯃꯤꯁꯨ ꯆꯥ ꯊꯛꯅꯤꯉꯥꯏ ꯂꯩꯇꯕꯅꯤꯅ
ꯎꯝ
ꯇꯥꯏ ꯐꯅꯤꯗꯥ
ꯄꯨꯡ ꯣꯔꯣꯛ ꯉꯥꯏꯕ ꯑꯣꯏꯅ ꯍꯥꯏ ꯃꯅꯃꯥꯟꯅꯕ ꯈꯔ ꯀꯩꯅꯣ ꯇꯧꯁꯜꯂꯒ ꯑꯆꯥꯄꯣꯠ ꯆꯥꯎ ꯀꯩꯅꯣ ꯀꯩꯅꯣ ꯁꯦꯝ ꯆꯥꯎ ꯀꯩꯅꯣ
ꯑꯣꯐꯤꯁ ꯊ ꯍꯧꯖꯔꯦ ꯈꯂꯝꯅꯤ
ꯑ ꯁꯤꯡꯖꯨꯁꯨ ꯍꯥꯎꯋꯤ ꯀꯣꯐꯤ ꯁꯣꯞ ꯀꯣꯐꯤ ꯁꯣꯞꯁꯨ ꯊꯣꯛꯅꯤꯡꯕ ꯑꯗꯨ ꯑꯣꯏꯔꯁꯨ ꯑꯁ ꯍꯟꯗꯛꯁꯤ ꯁꯤꯚꯏꯦ ꯇꯜ ꯁꯤꯄꯍꯤꯁꯤ ꯅꯍꯥ ꯑꯩꯈꯣꯏ ꯃꯔꯛ ꯑꯩꯈꯣꯏ ꯂꯝꯐꯦꯜꯗꯗꯤ ꯌꯥꯗꯦꯕ
ꯁꯤꯕꯥꯣꯏ
ꯑꯥꯔꯃꯤꯁꯤꯡꯗꯣ
ꯀꯣꯐꯤ ꯁꯣꯞ ꯐ ꯑꯃ ꯊꯣꯛꯑ ꯅꯥꯟꯅ ꯏꯪꯉ ꯆ ꯏꯪꯉ
ꯀꯐꯤꯗꯦ
ꯍꯥꯥ
ꯀꯣꯐꯤ ꯁꯣꯞꯇ ꯊꯣꯛꯀꯦ ꯍꯥꯏꯕꯣ
ꯍꯣꯏ ꯊꯣꯡꯗꯤ ꯊꯣꯔꯛꯅꯤꯡꯉꯦ ꯑꯗꯣ ꯑꯈꯣꯏ ꯗꯥꯏ ꯇꯟꯂꯦꯅꯦ ꯃꯐꯝ ꯐꯖꯕ ꯍꯥꯏꯗꯤ ꯏꯤꯡ ꯆꯤꯛ ꯈꯣꯏꯗꯦꯗ ꯒꯥꯔꯤ ꯂꯣꯏ ꯆꯦꯟꯕꯅꯤ ꯇꯥꯡꯉꯦꯕ ꯌꯥꯝꯅ
ꯎꯝ ꯑꯁ ꯀꯩꯅꯣ ꯍꯥꯏꯋꯦ ꯃꯅꯥꯛꯇ ꯂꯩꯕ꯭ꯔꯣ
ꯍꯥꯥ
ꯍꯥꯏꯋꯦ ꯃꯅꯥꯛꯇ ꯂꯩꯕ꯭ꯔꯥꯕ
ꯑꯥ ꯍꯥꯏꯋꯦ ꯃꯅꯥꯛꯇꯅꯦ
ꯑꯗꯨꯏꯅꯤꯅꯦ ꯒꯥꯔꯤ ꯆꯦꯟꯕ ꯀꯩꯀꯥ ꯃꯈꯣꯟ ꯇꯥꯏꯁꯦ
ꯎꯝ
ꯇꯤꯚꯤꯗ ꯌꯦꯡꯗꯣꯏꯔ ꯕꯥꯗꯔ ꯅꯣꯏ ꯕꯣꯜ ꯍꯣꯔꯦꯟ ꯌꯦꯡꯅꯤ ꯍꯥꯏꯗꯣ
ꯍꯥꯥꯍ
ꯕꯣꯜ ꯍꯣꯔꯦꯟ ꯌꯦꯡꯅꯤ ꯍꯥꯏꯗꯣ ꯇꯤꯚꯤꯗ ꯌꯦꯡꯗꯣꯏꯔꯣ
ꯑꯣ ꯏꯁꯃꯥ꯭ꯔꯠ ꯇꯤꯕꯤꯗ
ꯇꯤꯚꯤꯗ ꯌꯦꯡꯕꯅ ꯍꯦꯟꯅ ꯐꯖꯩꯗ ꯐꯣꯟ ꯃꯆꯥ ꯇꯧꯔꯒ ꯂꯦꯞꯇꯣꯞꯇ ꯌꯦꯡꯕꯖꯤꯗꯤ ꯑꯁ ꯇꯜꯂꯌꯦ ꯕꯣꯜ ꯆꯪꯕ꯭ꯔꯥ ꯆꯪꯗꯕꯖꯨ ꯈꯪꯗꯦ ꯅꯣꯏ ꯄꯨꯡ ꯀꯌꯥꯗ ꯊꯣꯛꯀꯦ ꯍꯥꯏꯕ꯭ꯔꯣ ꯕꯥꯗ꯭ꯔ
ꯉꯍꯥꯥꯛ ꯂꯩꯔꯥ ꯊꯣꯛꯑꯗꯅꯦ ꯊꯥꯔꯇꯤ ꯗꯨꯋꯥꯏ ꯊꯣꯛꯑꯗꯧꯅꯦ
ꯉꯟꯖꯨ ꯉꯜꯂꯤ ꯕꯣꯜ ꯃꯇꯝꯁꯨ ꯇꯥꯗ꯭ꯔꯤ ꯑꯁ ꯀꯩ ꯇꯧꯐꯝ ꯈꯪꯗꯦꯗ
ꯀꯩꯗꯧ ꯂꯩꯗꯣꯏ
ꯉꯥꯏꯍꯥꯛꯇꯤ ꯑꯗꯨꯝ ꯐꯣꯟ ꯄꯥꯏꯔ ꯎꯪꯉꯥ ꯐꯝꯃꯗꯣꯏꯅꯤ
ꯇꯔꯥ ꯃꯈꯥꯏꯗ ꯑꯣꯏꯀꯥꯟꯗꯤ ꯅꯨꯡꯉꯥꯏꯕꯅꯦꯕ ꯌꯦꯡꯉꯨꯔꯣ ꯕꯥꯔꯣꯗ ꯂꯣꯏꯔꯒ
ꯕꯥꯔꯣ ꯑꯥꯗꯥꯏ ꯂꯣꯏꯁꯤꯜꯂꯑꯣꯀꯣ ꯉꯁꯤꯗꯤ ꯕꯥꯔꯣ ꯃꯈꯥꯏꯗ ꯍꯧꯖꯤꯜꯂꯛꯄꯅꯤꯅ ꯄꯨꯡ ꯑꯅꯤ ꯑꯅꯤ ꯃꯈꯥꯏ ꯑꯗꯥꯏꯗ ꯂꯣꯏꯁꯟꯗꯧ ꯃꯥꯜꯂꯦ ꯑꯃ ꯃꯈꯥꯏꯅ ꯑꯅꯤ ꯑꯗꯥꯏꯗ ꯍꯣꯏ
ꯕ꯭ꯔꯦꯛ ꯊꯥꯕꯒ ꯀꯩꯀꯥ ꯇꯧꯕꯒ ꯑꯗꯨꯝ ꯇꯥꯔꯅꯤ ꯑꯅꯤ- ꯑꯅꯤ ꯃꯈꯥꯏꯃꯨꯛ ꯑꯗꯨꯝ ꯇꯥꯅꯤ
ꯑꯗꯩꯗꯤ ꯑꯃꯨꯛ ꯊꯦꯡꯅ ꯍꯧꯒꯠꯄꯗꯣ ꯊꯕꯛ ꯂꯩꯕꯅꯤꯅ
ꯑꯥ
ꯑꯃꯨꯛ ꯇꯟꯕ ꯑꯁ ꯈꯪꯗ꯭ꯔꯦꯍꯦ ꯍꯌꯦꯡꯗꯤ ꯁꯦꯇ꯭ꯔꯗꯦꯅꯤꯅ ꯀꯩꯝꯇ ꯀꯥꯏꯕ-ꯑꯀꯥꯏꯕꯗꯤ ꯂꯩꯇꯦꯗ
ꯍꯣꯏ ꯏꯤꯁ ꯍꯌꯦꯡ-ꯍꯌꯦꯡ ꯁꯦꯇꯔꯗꯦ ꯅꯥꯏꯠꯁꯤꯗꯤ ꯅꯨꯡꯉꯥꯏꯗꯨꯏꯖꯤ ꯅꯣꯡꯉꯥꯜꯂꯥ ꯁꯟꯗꯦ ꯍꯣꯂꯤꯗꯦꯅꯤꯅ
ꯎꯝ ꯍꯥꯌꯦꯡ ꯁꯦꯇꯔꯗꯦꯅ ꯍꯦꯟꯅ ꯑꯃꯨꯛ ꯕꯣꯜꯖꯦ ꯐꯥꯖꯗꯣꯏꯅꯤ
ꯎꯝ
ꯁꯟꯗꯦꯗꯗꯤ ꯊꯕꯛ ꯂꯩꯇ꯭ꯔꯝꯅꯦꯅꯀꯣ
ꯎꯝ ꯊꯦꯡꯉꯥꯖꯨ ꯑꯗꯨꯝ ꯌꯦꯡ ꯌꯥꯕ
ꯕ꯭ꯔꯗꯔꯒꯤ ꯅꯣꯏ ꯅꯃꯥꯟꯅꯕꯈꯣꯏ ꯀꯩꯅꯣ ꯇꯧꯗ꯭ꯔꯣ ꯍꯧꯖꯤꯛꯇꯤ ꯅꯃꯥꯟꯅꯕꯈꯣꯏꯗ ꯂꯩꯇ꯭ꯔꯣ
ꯃꯅꯨꯡꯗ ꯂꯩꯍꯧꯋꯦ ꯃꯣꯏ
ꯑꯣ ꯀꯣꯐꯤ ꯁꯣꯞꯇꯨꯔꯣ ꯅꯣꯏ ꯍꯧꯖꯤꯛ
ꯎꯝ ꯅꯠꯗ꯭ꯔꯤ ꯊꯣꯛꯇ꯭ꯔꯤꯕ
ꯑꯣ ꯑꯆꯥ-ꯑꯆꯥ
ꯎꯝ
ꯀꯣꯐꯤ ꯊꯛꯆꯜꯂꯒ ꯍꯣꯔꯦꯟ ꯃꯨꯛ ꯇꯨꯝꯕ ꯌꯥꯔꯣꯏꯕꯣ ꯍꯨꯡ-ꯍꯨꯡ ꯐꯨꯜꯗ ꯃꯨꯛ ꯌꯦꯡꯁꯤꯟꯗ ꯑꯍꯥ-ꯍꯥ
ꯀꯣꯐꯤ ꯊꯛꯄ ꯍꯥꯏꯕ ꯋꯥꯅꯤ ꯀꯣꯐꯤ ꯊꯛꯑꯣꯏ ꯂꯦꯃꯟ ꯇꯤꯒꯨꯝꯕ ꯑꯣꯏꯅ ꯆꯥꯛ ꯇꯣꯛꯑꯕꯅꯤꯅ ꯀꯣꯐꯤ ꯊꯛꯆꯟꯕꯗꯣ ꯅꯨꯡꯉꯥꯏꯔꯣꯏꯕ
ꯂꯦꯃꯟꯖꯨ ꯍꯥꯎꯋꯤ
ꯎꯝ
ꯕ꯭ꯔꯗꯔꯗꯨꯗꯤ ꯑꯩ ꯊꯕꯛ ꯃꯆꯥ ꯇꯧꯈꯤꯀꯣ ꯑ ꯃꯣ ꯐꯣꯟꯁꯦ